ꯍꯂꯣ
ꯍꯥꯎ
ꯗꯣ
ꯑꯥꯎ ꯇꯥꯏꯌꯦ ꯇꯥꯏꯌꯦ
ꯀꯩꯅꯣ ꯃꯈꯣꯟ ꯌꯥꯝ ꯄꯤꯛꯏꯗꯣ
ꯃꯈꯣꯟ ꯄꯥꯛꯇꯥꯗꯕ꯭ꯔꯣ
ꯎꯝ ꯄꯥꯛ ꯇꯥꯗꯦ ꯍꯧꯖꯤꯛꯄꯨꯗꯤ ꯈꯔ ꯐꯔꯛꯑꯕ ꯃꯥꯜꯂꯦ
ꯑꯣ ꯀꯦ ꯑꯣꯀꯦ
ꯎꯝ
ꯆꯥꯛ ꯏꯁꯤꯡꯒ ꯆꯥꯔꯕ꯭ꯔꯣ
ꯎꯝ ꯆꯥꯔꯦ ꯀꯩꯗꯧꯔꯝꯃꯤꯅꯣ
ꯏꯔꯨꯖꯔꯨꯕ ꯂꯣꯏꯕꯗ ꯉꯥꯏꯔꯤ ꯑꯩꯗꯣ ꯑꯗꯨ ꯂꯣꯏ ꯍꯥꯏꯗꯤ ꯊꯣꯂꯛꯄꯗ ꯉꯥꯏꯔꯤꯕ
ꯀꯩ ꯍꯦꯟꯖꯥꯡ ꯆꯥꯔꯕ
ꯑꯩꯁꯦ ꯆꯥꯛ ꯆꯥꯒꯦ ꯇꯧꯔꯝꯕꯅꯦ ꯆꯥꯛꯇꯤ ꯆꯥꯗ꯭ꯔꯦꯕꯀꯣ ꯍꯩꯅꯧ ꯀꯩꯀꯩ ꯁꯦꯝ ꯀꯩꯀꯩ ꯇꯧꯔꯒ ꯆꯥꯔꯦ
ꯎꯝ
ꯅꯪꯗꯤ ꯀꯔꯤ ꯃꯊꯦꯜ ꯆꯥꯔꯕ
ꯑ ꯏꯔꯣꯟꯕ ꯏꯔꯣꯟꯕ
ꯑꯗꯣ ꯍꯧꯖꯤꯛꯀꯥꯟꯁꯤꯕꯨ ꯁꯥꯕꯒꯤ ꯐꯤꯕꯝꯁꯤꯕꯨ ꯀꯃꯥꯏ ꯀꯃꯥꯏꯅ ꯇꯧꯔꯤꯒꯦ
ꯑꯁ ꯁꯥꯕꯁꯤꯗꯤ ꯁꯥꯏꯗ ꯀꯥꯏꯗꯒꯤ ꯅꯨꯡꯊꯤꯟ ꯊꯣꯛꯄꯕꯨ ꯉꯝꯗꯦꯅ ꯈꯨꯁꯥꯝꯅꯦ ꯅꯨꯡꯗꯥꯡꯅ ꯍꯣꯏ ꯈꯔꯕꯨ ꯏꯪꯉꯛꯄ ꯃꯥꯜꯂꯦꯀꯣ ꯅꯣꯡ ꯈꯔ ꯈꯔ ꯆꯨꯕ ꯀꯩꯅꯣꯝ ꯇꯧꯋꯦ ꯉꯁꯤꯁꯦ
ꯎꯝ ꯉꯁꯥꯏ ꯊꯕꯛ ꯆꯠꯂꯨꯕꯅꯦ
ꯎꯝ
ꯅꯨꯡꯁꯥꯁꯦ ꯌꯥꯝ ꯁꯥꯕ ꯍꯥꯏꯇꯔꯦ ꯑꯩꯈꯣꯏꯒꯤ ꯒꯥꯔꯤ ꯊꯧꯐꯝ ꯈꯪꯗꯕ ꯍꯥꯏꯇꯔꯦ
ꯁꯥꯏ ꯍꯧꯖꯤꯛꯀꯥꯟꯁꯦ
ꯎꯝ ꯑꯗꯣ
ꯎꯝ
ꯏꯔꯣꯝꯕꯗꯤ ꯀꯔꯤ ꯏꯔꯣꯝꯕ ꯆꯥꯔꯕ
ꯑꯗꯨꯅꯦ ꯑꯩꯅ ꯃ ꯅꯥꯗꯨ ꯀꯥꯎꯈ꯭ꯔꯦꯕ ꯑꯃ ꯌꯦꯟꯗꯦꯝ ꯃꯥꯟꯕꯗꯣ ꯑꯗꯨꯗꯨꯒꯅꯦ ꯊꯥꯡꯖꯤꯡꯗꯣ ꯍꯤꯡꯅ ꯍꯥꯞꯄꯦꯗꯅ ꯃꯦꯠꯄꯗꯣ ꯍꯥꯏꯗꯤ ꯐꯨꯠꯂꯒ ꯀꯩꯅꯣ ꯇꯧꯕ ꯅꯠꯇꯕꯗꯣ ꯏꯔꯣꯟꯃꯤꯟꯅꯕ ꯅꯠꯇꯕ ꯏꯔꯣꯟ ꯁꯤꯟꯕ ꯅꯠꯇꯕꯗꯣ ꯐꯨꯠꯂꯒ ꯑꯗꯨꯝ ꯀꯩꯅꯣ ꯇꯧꯔꯒ ꯀꯔꯤ ꯍꯥꯏꯕ꯭ꯔꯥꯥ ꯊꯥꯡꯖꯤꯡꯗꯣ ꯍꯤꯡꯅ ꯑꯗꯨꯝ ꯍꯥꯞꯄꯗꯣ
ꯎꯝ
ꯑꯗꯨꯃꯥꯏꯅ ꯇꯧꯔꯒ ꯍꯥꯞꯄꯦ ꯑꯗꯨ ꯊꯥꯡꯖꯤꯡꯗꯣ ꯐꯨꯠꯄꯒ ꯍꯤꯡꯅ ꯍꯥꯞꯄꯗꯨꯒ ꯀꯔꯝꯕꯅ ꯐꯩ ꯅꯪꯒꯤ
ꯑꯗꯣ ꯑꯩꯈꯣꯏꯒꯤ ꯑꯔꯣꯕ ꯑꯣꯏꯔꯒꯗꯤ ꯐꯨꯠꯇꯣꯛꯄꯅ ꯐꯕꯅꯦꯕ ꯑꯠ ꯑꯔꯣꯕ ꯅꯠꯇ꯭ꯔ ꯒꯗꯤ ꯑꯗꯨꯝ ꯆꯥꯕꯗ ꯆꯨꯝꯅ ꯆꯥꯔꯁꯨ ꯑꯗꯨꯝ ꯍꯥꯎꯕꯅꯤꯗ
ꯑꯦ ꯑꯔꯣꯕꯗꯨꯅꯤ ꯀꯩꯅꯣ ꯃꯤꯅ ꯃꯣꯔꯣꯛꯀ ꯃꯦꯠꯅꯕꯩ ꯄꯥꯝꯅꯩꯁꯦ ꯑꯍꯤꯡꯕ
ꯎꯝ ꯑꯗꯨꯏꯁꯨ ꯏꯔꯣꯝꯕꯗ ꯆꯥꯅꯤꯡꯉꯒꯗꯤ ꯍꯥꯏꯃꯦꯗ ꯑꯗꯨ ꯍꯤꯡꯅ ꯑꯗꯨꯝ ꯆꯥꯅꯔꯤꯗꯨꯗꯤ
ꯍꯥꯏꯗꯣ ꯂꯥꯟꯕ ꯃꯥꯂꯦ
ꯑꯣ ꯑꯩꯅ ꯍꯥꯏꯕꯗ ꯁꯣꯏꯔꯝꯃꯅꯤ ꯑꯗꯨꯗꯤ ꯑꯣ ꯑꯩꯅ ꯍꯥꯏꯗꯣ ꯁꯣꯏꯔꯝꯃꯅꯤ ꯑꯣ ꯂꯣꯗꯕꯗꯨꯅ ꯍꯥꯏꯕꯅꯦ
ꯑꯥ ꯑꯩꯅ ꯍꯥꯏꯗꯤ ꯂꯩꯗꯅ ꯅꯪꯒꯤ ꯑꯣꯏꯅꯗꯤ ꯐꯨꯠꯇꯣꯛꯄꯗꯨꯅ ꯆꯥꯕ ꯅꯨꯡꯉꯥꯏ ꯅꯠꯇ꯭ꯔꯒ ꯐꯨꯠꯇꯣꯛꯇꯕꯤꯅ ꯅꯨꯡꯉꯥꯏ ꯍꯥꯏꯕꯗꯣ
ꯐꯨꯠꯄꯤꯗꯨꯗꯅ ꯅꯨꯡꯉꯥꯏꯕꯅꯦ
ꯎꯝ ꯂꯨꯛ ꯈꯪꯗꯦ ꯃꯅꯝꯒꯨꯝꯕ ꯅꯨꯡꯁꯤꯕ ꯕꯦ ꯍꯥꯏꯗꯤꯀꯣ ꯑꯃ ꯐꯨꯠꯇꯕꯤ ꯑꯍꯤꯡꯕꯁꯦ
ꯎꯝ
ꯑꯁꯤꯅꯗꯤ ꯃꯅꯝꯗꯤ ꯅꯨꯡꯁꯤꯕ ꯃꯥꯜꯂꯦ ꯑꯍꯤꯡ
ꯎꯝꯝ ꯃꯤꯒꯤ ꯃꯤꯒꯤ ꯑꯄꯥꯝꯕ ꯍꯥꯏꯗꯨꯅꯤꯗ ꯑꯗꯨꯗꯤ ꯃꯤ ꯃꯤ ꯒꯤ ꯆꯥꯅꯤꯡꯕ ꯃꯤ ꯃꯤꯒꯤ
ꯇꯨꯞꯞꯄꯩꯕꯨꯗꯤꯅꯦ ꯑꯃ ꯑꯗꯨꯅ ꯍꯥꯏꯗꯤ ꯄꯣꯛꯞ ꯄꯣꯛꯀꯨꯝꯕ ꯀꯥꯏꯕꯗꯨꯒꯤꯗꯤ ꯅꯨꯡꯉꯥꯏꯗꯅ ꯐꯨꯠꯇꯣꯛꯑꯒꯗꯤ
ꯎꯝ ꯎꯝ
ꯍꯤꯡꯅ ꯃꯦꯠꯄꯁꯤꯅ ꯑꯃꯨꯛ ꯃꯟꯝ ꯅꯨꯡꯁꯤꯕ ꯑꯗꯨꯃꯥꯏꯅ ꯇꯧꯋꯤ
ꯎꯝ ꯑꯗꯣ ꯃꯤꯒꯤ ꯃꯤꯒꯤ ꯃꯍꯥꯎꯗꯤ ꯃꯥꯟꯅꯗꯦꯗꯣ ꯑꯗꯣ ꯆꯥꯅꯤꯡ ꯆꯥꯅꯤꯡꯕ ꯃꯍꯥꯎ ꯑꯃꯇ ꯃꯥꯟꯅꯕ ꯅꯠꯇꯦꯗꯣ
ꯄꯥꯟ ꯏꯔꯣꯟꯅꯔꯛꯑꯅꯤ ꯊꯥꯡꯖꯤꯡ ꯑꯃꯨꯛ ꯆꯥꯅꯔꯛꯑꯅꯤ ꯄꯥꯟ ꯄꯥꯟ ꯄꯥꯟ ꯄꯥꯟ ꯄꯥꯟ ꯑꯃꯨꯛ ꯇꯧꯅꯔꯛꯑꯔꯣꯏ
ꯎꯝ ꯍꯥꯎꯕꯅꯦ ꯑꯩꯈꯣꯏꯒꯤ ꯊꯥꯡꯖꯤꯡꯒ ꯄꯥꯟꯒ ꯍꯥꯏꯕ ꯑꯗꯨꯗꯒꯤ ꯌꯦꯟ ꯊꯣꯡꯂꯒ ꯑꯩꯈꯣꯏꯒꯤ ꯊꯥꯡꯖꯤꯡ ꯑꯃ ꯃꯦꯠꯂꯁꯨ ꯍꯥꯎꯔꯦ ꯅꯠꯇ꯭ꯔꯒꯅ ꯌꯦꯟ ꯑꯃ ꯀꯪꯅ ꯇꯧꯔꯒ ꯑꯃꯦꯠꯄ ꯍꯥꯏꯗꯤ ꯑꯃꯦꯠꯄ ꯍꯥꯏ ꯇꯔꯦ ꯑꯩꯈꯣꯏꯒꯤ ꯏꯔꯣꯝꯕ ꯍꯥꯏꯇꯥꯔꯦ ꯑꯩꯈꯣꯏꯒꯤ ꯄꯥꯟ ꯏꯔꯣꯝꯕꯗꯨ ꯑꯗꯨ ꯐꯖꯅ ꯇꯧꯔꯒ ꯑꯗꯨꯝ ꯆꯥꯕꯗ ꯍꯥꯎꯕꯅꯦꯕ
ꯅꯪꯗꯤꯀꯩꯇꯧꯔꯕ ꯆꯛ ꯆꯗ꯭ꯔꯗꯤ
ꯑꯩꯁꯦ ꯉꯁꯥꯏ ꯈꯔ ꯆꯥꯈꯤꯕꯗꯨꯅ ꯏꯁꯥꯁꯦ ꯅꯨꯡꯉꯥꯏꯇ꯭ꯔꯕ ꯍꯧꯖꯤꯛꯇꯣ ꯆꯥꯅꯤꯡꯕ ꯄꯣꯛꯇ꯭ꯔꯕ ꯑꯗꯨꯒꯤ ꯑꯗꯨꯝ ꯍꯌꯦꯡꯗꯣ ꯍꯛꯆꯥꯡ ꯅꯨꯡꯉꯥꯏꯔꯣꯏꯅ ꯑꯗꯨꯝ ꯂꯐꯣꯏ ꯀꯩꯀꯩ ꯈꯔꯕꯨꯗꯤ ꯆꯥꯁꯤꯜꯂꯦ
ꯐꯩ ꯐꯩ
ꯑꯗꯣ ꯍꯧꯖꯤꯛꯀꯥꯟꯁꯤꯕꯨ ꯏꯔꯥꯡꯒꯤ ꯀꯩ ꯀꯩ ꯄꯥꯎꯕꯨ ꯇꯒꯦ
ꯈꯔ ꯈꯔꯛꯇꯤ ꯂꯩꯅꯕ ꯃꯥꯜꯂꯦ ꯑꯗꯨ ꯈꯪꯗꯦꯗ ꯏꯔꯥꯡꯒꯤꯏꯁ ꯈꯪꯖꯤꯜꯂꯨꯕ ꯀꯥꯅꯗꯦ
ꯎꯝ ꯆꯨꯝꯃꯤ ꯆꯨꯝꯃꯤ ꯍꯧꯖꯤꯛꯀꯥꯟ ꯏꯁꯥꯒꯤ ꯑꯃ ꯑꯃ ꯍꯣꯠꯅꯕ ꯈꯣꯠꯄ ꯑꯗꯨ ꯑꯗꯥ ꯇꯧꯔꯤꯉꯩꯗ ꯃꯌꯥꯝꯒꯤꯁꯨ ꯈꯟꯗꯕ ꯌꯥꯗꯕꯗ ꯈꯜꯂꯁꯨ ꯍꯦꯟꯅ ꯑꯇꯣꯞꯄ ꯃꯔꯝꯗ ꯈꯟꯐꯝꯗꯤ ꯊꯣꯛ ꯇꯅꯦꯀꯣ
ꯈꯔ ꯈꯔꯛꯇꯤ ꯏꯔꯥꯡꯁꯦ ꯂꯩꯕꯖꯥꯠꯅꯤ ꯑꯗꯨꯝ ꯍꯏꯗꯤ ꯏꯔꯥꯡꯅꯤ ꯂꯣꯏꯕꯕꯨ ꯑꯗꯨꯝ ꯅꯥꯏꯗ꯭ꯔꯦꯗ
ꯎꯝ
ꯀꯨꯏꯔꯦ ꯀꯩꯅꯣ ꯂꯩ ꯈꯜꯠꯂꯛꯏꯁꯦ ꯂꯣꯏꯕꯁꯨ ꯅꯥꯏꯗꯦ ꯑꯃꯁꯨ ꯇꯧꯗꯦ ꯑꯗꯨꯅ ꯏꯔꯥꯡꯁꯨ ꯏꯔꯥꯡ ꯊꯣꯛꯄ ꯍꯥꯏꯗꯨꯅꯤ
ꯍꯧꯖꯤꯛ ꯀꯟꯁꯦ ꯍꯥꯏꯌꯣ ꯍꯥꯏꯌꯣ
ꯅꯪꯗꯤ ꯀꯩꯅꯣꯗꯤ ꯑꯦꯛꯖꯥꯝ ꯀꯩꯀꯩꯗꯤ ꯂꯣꯏꯗ꯭ꯔꯦ ꯅꯠꯇ꯭ꯔꯥ ꯄꯨꯡꯂꯣꯏ
ꯄꯨꯡꯂꯣꯏ ꯂꯣꯏꯈ꯭ꯔꯦ ꯑꯔꯣꯏꯕꯗ ꯑꯩꯈꯣꯏꯒꯤ ꯄ꯭ꯔꯖꯦꯟꯇꯦꯁꯟ ꯗꯦꯖꯔꯇꯦꯁꯟ ꯍꯥꯏꯅ ꯑꯗꯨ ꯄꯤꯔꯒ ꯂꯣꯏꯒ꯭ꯔꯦꯕꯀꯣ ꯑꯗꯨꯒꯤ ꯅꯍꯥꯟꯗꯨ ꯆꯠꯄ ꯈꯣꯠꯄ ꯑꯩꯗꯣ ꯑꯔꯣꯏꯕꯒꯤ ꯇꯧꯔꯨꯗꯅ ꯏꯃꯥꯟꯅꯕ ꯈꯔꯁꯨ ꯄꯨꯜꯂꯒ ꯑꯩꯈꯣꯏꯈꯩ ꯑꯁꯤꯁꯤ ꯇꯧꯁꯤ ꯀꯃꯥꯏꯅ ꯇꯧꯕꯅꯣ ꯈꯣꯠꯄꯅꯣ ꯑꯗꯨ ꯑꯗꯥ ꯍꯪꯅꯔꯒ ꯈꯣꯠꯂꯒ ꯑꯈꯣꯏꯗꯣ ꯑꯗꯨꯃꯥꯏꯅ ꯇꯧꯔꯒ ꯂꯣꯏꯁꯤꯟꯈ꯭ꯔꯦꯕꯀꯣ
ꯐꯔꯦ ꯐꯔꯦ ꯂꯣꯏꯁꯤꯜꯂꯒꯗꯤ ꯑꯇꯣꯞꯄꯗꯤ ꯑꯦꯛꯖꯥꯝ ꯀꯩꯀꯩ ꯊꯥꯕꯒꯤ ꯑꯣꯏꯅ ꯇꯧ ꯇꯥꯔꯦ
ꯑꯦꯛꯖꯥꯝꯒꯤ ꯐꯤꯕꯝꯁꯦ ꯍꯧꯖꯤꯛ ꯑꯥ ꯑꯇꯣꯞꯄ ꯑꯦꯛꯖꯥꯝ ꯑꯩꯈꯣꯏꯒꯤ ꯂꯥ ꯂꯩꯔꯤꯕ ꯑꯦꯛꯖꯥꯝ ꯀꯩꯀꯩ ꯑꯗꯨꯝ ꯀꯕꯛ ꯀꯕꯛ ꯊꯥꯖꯤꯟꯁꯤꯔꯥ ꯍꯥꯏꯅ ꯑꯗꯨꯝ ꯃꯥꯥꯏ ꯌꯦꯡꯁꯤꯔꯥ ꯍꯥꯏꯅ ꯑꯗꯨꯝ ꯇꯧꯔꯤꯌꯦ ꯑꯗꯨ ꯏꯔꯥꯏꯕꯛꯇꯗꯤ ꯂꯩꯔꯦ ꯎꯝ ꯑꯗꯣ ꯍꯧꯖꯤꯛꯀꯤ ꯉꯁꯥꯏꯒꯤꯗꯨꯒ ꯍꯥꯏꯔꯨꯔꯗꯤ ꯍꯧꯖꯤꯛꯀꯤ ꯅꯨꯡꯗꯥꯡꯒꯤ ꯑꯏꯤꯡꯕ ꯍꯥꯏ ꯇꯥꯔꯦꯅꯦ ꯑꯩꯈꯣꯏꯒꯤ ꯍꯥꯏꯗꯤ ꯁꯥꯖꯔꯒꯁꯨ ꯉꯁꯥꯏꯒꯤ ꯂꯩꯗꯅ ꯅꯨꯡꯊꯤꯟꯜꯒꯤꯗꯨꯒ ꯍꯥꯏꯔꯨꯔꯗꯤ ꯑꯗꯨꯝ ꯅꯨꯡꯉꯥꯏꯔꯤꯕ ꯅꯠꯇ꯭ꯔꯣ ꯍꯧꯖꯤꯛꯇꯤ ꯐꯦꯡꯒ ꯊꯥꯕꯗ
ꯎꯝ ꯍꯧꯖꯤꯛꯇꯤ ꯐꯩꯗ ꯅꯣꯡ ꯈꯔ ꯆꯨꯕꯒꯤꯔ ꯀꯩꯅꯣ ꯁꯤꯟꯕ ꯃꯥꯂꯦ ꯅꯨꯡꯁꯤꯠꯀꯨꯝꯕ ꯀꯩꯀꯩ ꯁꯤꯠꯂꯒꯀꯣ ꯑꯁ ꯉꯁꯥꯏꯒꯤ ꯅꯨꯡꯊꯤꯜꯒꯤ ꯀꯩꯅꯣꯗꯨꯗꯤ ꯈꯨꯠꯁꯥꯗꯨꯗꯤ ꯌꯥꯝ ꯁꯥꯏꯑꯦ ꯍꯧꯖꯤꯛꯀꯥꯟꯁꯦ ꯌꯥꯝ ꯍꯦꯟꯀꯠꯂꯦ ꯁꯥꯕꯩ ꯆꯥꯡꯁꯦ
ꯁꯥ ꯁꯥꯏꯌꯦ ꯁꯥꯏꯌꯦ ꯍꯥꯏꯗꯤ ꯁꯥꯏꯌꯦ ꯁꯥꯏꯌꯦꯕ ꯍꯧꯖꯤꯛꯁꯦ
ꯆꯥꯡꯖꯦ ꯌꯥꯝ ꯊꯤꯅ ꯍꯦꯟꯀꯠꯂꯦꯕ
ꯎꯝ ꯆꯥꯡꯁ ꯌꯥꯝ ꯍꯦꯟꯀꯠꯂꯦ ꯍꯧꯖꯤꯛꯀꯥꯟꯁꯦ ꯑꯩꯈꯣꯏꯒꯤ ꯂꯩꯐꯝ ꯈꯪꯗꯕꯤ ꯇꯧꯐꯝ ꯈꯪꯗꯕꯤ ꯆꯥꯐꯝ ꯈꯪꯗꯕꯤ ꯑꯗꯒꯤ ꯏꯔꯨꯖꯔꯒ ꯂꯣꯏꯔꯦ ꯊꯣꯛꯂꯛꯑꯒ ꯑꯃꯨꯛ ꯁꯥꯕꯤ ꯏꯁꯥꯁꯦ ꯐꯦꯟ ꯊꯥꯔꯦ ꯅꯨꯡꯉꯥꯏꯇꯕꯤ ꯇꯧꯋꯦꯕ ꯍꯧꯖꯤꯛꯀꯥꯟꯁꯦꯀꯣ ꯑꯗꯣ ꯉꯍꯥꯛ ꯂꯩꯔꯗꯤ ꯇꯨꯝꯂꯅꯤꯅꯦ
ꯎꯝ ꯇꯨꯝꯃꯅꯤ
ꯎꯝ ꯐꯔꯦ ꯐꯔꯦ ꯑꯗꯨꯗꯤ